ꯑꯣ ꯇꯥꯏꯌꯦ
ꯁ꯭ꯀꯨꯜ ꯍꯜꯂꯛꯑꯕꯣ
ꯍꯥꯥ
ꯁ꯭ꯀꯨꯜ ꯍꯂꯛꯑꯕꯣ
ꯍꯂꯛꯑꯦ
ꯀꯌꯥꯝ ꯀꯨꯏꯔꯒꯦ ꯍꯜꯂꯛꯄ
ꯉꯍꯥꯛ ꯑꯣꯏꯔꯦ ꯆꯥꯛ ꯆꯥꯊꯣꯛꯑꯦ ꯑꯗꯨꯗꯨꯒ ꯉꯥꯏꯍꯥꯛ ꯁꯨꯝ ꯍꯤꯞꯄꯝꯕꯅꯤꯗ
ꯑꯩꯖꯦ ꯉꯁꯤ ꯑꯦ ꯃ꯭ꯌꯨ ꯆꯠꯀꯦꯅ ꯇꯧꯔꯝꯕꯅꯦꯕ ꯑꯁꯦꯡꯕꯩꯗꯤ ꯑꯗꯣ ꯊꯕꯛ ꯑꯃ ꯂꯩ ꯁꯥꯜꯂꯛꯄ ꯍꯥꯏꯇꯥꯔꯦ ꯀꯥꯎꯕ ꯍꯥꯟꯅ ꯇꯧꯒꯗꯕ ꯊꯕꯛꯅꯦꯕ
ꯑꯩꯖꯨ ꯆꯠꯀꯦ ꯇꯧꯔꯝꯕꯅꯦ ꯅꯣꯡꯖꯤꯅ ꯃꯔꯣꯟꯃ ꯇꯟꯗꯅ
ꯑꯩ ꯉꯁꯥꯏ ꯄꯤꯀꯦꯗ ꯐꯣꯟ ꯇꯧꯔꯦ ꯑꯗꯨ ꯃꯣꯏꯗꯣ ꯀ꯭ꯂꯥꯁ ꯍꯧꯔꯦꯅ ꯍꯥꯏꯔꯛꯄ ꯑꯗꯨꯗꯤ ꯑꯥ ꯌꯧꯕꯗꯗꯤ ꯄꯨꯁꯄꯥ ꯃꯣꯏ ꯑꯅꯤ ꯑꯇꯩꯗꯤ ꯈꯪꯗꯦ
ꯑꯇꯩ ꯂꯥꯛꯑꯝꯃꯔꯣꯏ ꯑꯝꯇ
ꯑꯝ ꯑꯗꯨꯒ ꯑꯩꯅ ꯉꯁꯥꯏ ꯆꯠꯄꯗꯅꯦ ꯉꯁꯥꯏ ꯀꯣꯜ ꯇꯧꯕꯗ ꯃꯣꯏ ꯀ꯭ꯂꯥꯁ ꯍꯧꯔꯦꯅ ꯍꯥꯏꯔꯛꯑꯦꯕ ꯑꯗꯨꯗꯤ ꯑꯩ ꯑꯥ ꯌꯧꯕꯗꯗꯤ ꯂꯣꯏꯗꯣꯏ ꯅꯠꯇ꯭ꯔꯥ
ꯍꯣꯏ
ꯑꯗꯨꯅ ꯑꯩ ꯂꯥꯛꯑꯔꯣꯏꯒꯦꯅ ꯍꯥꯏꯈ꯭ꯔꯦ ꯃ ꯅꯪ ꯍꯌꯦꯡ ꯂꯥꯛꯇꯣꯏꯔꯣ
ꯍꯌꯦꯡꯗꯤ ꯁꯨꯇꯤ ꯂꯩꯔꯝꯅꯤ
ꯀꯩ ꯂꯩꯌꯦ
ꯀꯥꯡꯅꯦ
ꯑꯣ ꯍꯌꯦꯡꯗꯩ ꯀꯥꯡꯍꯧꯔꯕꯣ
ꯍꯌꯦꯡ ꯀꯥꯡꯅꯦ ꯍꯌꯦꯡ ꯆꯨꯇꯤ ꯂꯣꯢ ꯂꯩꯅꯕꯅꯦ꯫
ꯐꯔꯦꯅꯦ ꯑꯗꯨꯗ ꯑꯩꯁꯨꯣ ꯍꯜꯂꯛꯇ ꯉꯥꯏꯌꯦ ꯑꯩꯗꯣ ꯂꯝꯂꯣꯡꯗ ꯂꯝꯂꯣꯡ ꯈꯪꯕ꯭ꯔꯥ ꯑꯩꯈꯣꯏ ꯇꯥꯔꯕ
ꯂꯝꯂꯣꯡ ꯈꯪꯗꯦ ꯑꯩꯠ ꯆꯠꯇꯤ ꯆꯠꯂꯕꯅ ꯑꯩꯅ ꯈꯪꯗꯕꯅꯤꯅꯦ ꯖꯒꯥ
ꯑꯩꯈꯣꯏ ꯔꯣꯝꯗꯅꯤꯅ ꯑꯗꯨ ꯑꯗꯨꯗ ꯑꯩꯒꯤ ꯀꯩꯅꯣ ꯂꯩꯌꯦꯕ ꯕꯦꯡꯀꯤ ꯑꯩꯒꯤ ꯕꯦꯡ ꯂꯩꯕ ꯑꯗꯨꯗ ꯑꯩꯗꯣ ꯊꯕꯛ ꯑꯃ ꯆꯠꯀꯗꯕ ꯑꯗꯨ ꯆꯠꯂꯨꯔꯦ ꯑꯗꯨꯒ ꯍꯜꯂꯛꯄꯗ ꯑꯩꯈꯣꯏꯁꯦꯁꯨ ꯑꯃꯨꯛ ꯊꯦꯡꯅꯔꯦ ꯃꯥꯁꯨ ꯑꯃꯨꯛ ꯊꯥꯗꯕꯤꯔꯛꯑꯣꯅ ꯑꯃꯨꯛ ꯆꯠꯂꯦ ꯀꯣꯏꯆꯦꯟ ꯆꯦꯟꯕꯗ ꯋꯥꯔꯦ ꯏꯕꯦꯝ
ꯀꯥꯏ ꯄꯨꯔꯦ ꯊꯣ
ꯀꯣꯏꯆꯔꯣ ꯄꯛ ꯍꯥꯏꯁꯦ ꯑꯗꯨꯝ ꯀꯩꯅꯣꯅꯤꯗꯣ ꯑꯩꯈꯣꯏꯒꯤ ꯗꯗꯥ ꯑꯃꯒꯤꯗ ꯌꯥꯎꯕꯅꯦ
ꯇꯣꯂꯣꯞ ꯀꯌꯥꯃꯨꯛ ꯁꯥꯡ
ꯈꯪꯗꯦ ꯑꯗꯨꯝ ꯇꯔꯥꯗꯤ ꯌꯧꯗꯕ ꯃꯥꯜꯂꯦ ꯅꯪꯒꯤ ꯑꯣꯏꯕꯗꯣ ꯀꯌꯥ ꯐꯪꯒꯦ ꯍꯥꯥ
ꯇꯔꯨꯛꯅꯦꯕ
ꯑꯣ ꯍꯣꯏ ꯑꯗꯨꯃꯥꯏꯅ ꯇꯔꯨꯛ ꯇꯔꯦꯠ ꯁꯨꯃꯥꯏꯅ ꯑꯣꯏꯕꯅꯦꯕ ꯑꯩꯈꯣꯏ ꯆꯦꯒꯤꯁꯨ
ꯑꯩ ꯅꯍꯥꯟ ꯂꯝꯂꯥꯏꯗꯤ ꯏꯁꯩ ꯂꯥꯛꯄꯗꯣ ꯂꯝꯂꯥꯏ ꯑ ꯀꯔꯥꯏꯅꯣꯝ ꯍꯥꯏ ꯑꯗꯨꯗꯗꯤ ꯐꯥꯎꯔꯛꯑꯦꯕ
ꯍ
ꯃꯔ ꯕꯁ
ꯐꯥꯎꯔꯛꯑꯦꯗꯤ ꯐꯥꯎꯔꯌꯦ ꯑꯗꯨ
ꯀꯩꯅꯣꯗꯣ ꯅꯣꯏ ꯖꯒꯥꯗꯣ
ꯑꯣ ꯂꯝꯕꯤ ꯐꯥꯎꯔꯛꯄꯗꯣ ꯑ ꯇꯥꯕ꯭ꯔꯣ
ꯅꯪ ꯅꯦꯠ ꯅꯨ ꯅꯦꯠ ꯅꯨꯡꯉꯥꯏꯇꯕ꯭ꯔꯣ
ꯑꯩꯔꯣ ꯑꯩ ꯅꯨꯡꯉꯥꯏ ꯅꯪ ꯀꯩ ꯃꯊꯦꯜ ꯆꯥꯔꯒꯦ ꯍꯥꯏꯕ
ꯑꯩ ꯆꯥꯛ ꯆꯥꯗ꯭ꯔꯤꯌꯦ ꯍꯧꯖꯤꯛꯁꯨ ꯆꯥꯛ ꯆꯥꯒꯦꯅ ꯇꯧꯔꯤꯅꯦ ꯌꯨꯝ ꯀꯅꯥꯝ ꯂꯩꯇꯕ ꯁꯧꯒ꯭ꯔꯤ ꯊꯣꯡꯉꯝꯃꯦ ꯑꯩꯅ ꯉꯁꯥꯏ ꯆꯠꯇ꯭ꯔꯤꯉꯩꯗ ꯑꯗꯨꯒ ꯃꯣꯔꯣꯛ ꯑꯃ ꯃꯦꯠꯂꯤ
ꯑꯗꯨꯒ ꯆꯥꯊꯔꯅꯤ ꯌꯦꯟ ꯑꯉꯧꯕ ꯂꯩꯔꯛꯇ꯭ꯔꯣ
ꯑꯧ ꯂꯩꯔꯛꯑꯦ ꯌꯥꯝ ꯈꯪꯅ ꯍꯥꯏꯔꯛꯑꯦ ꯀꯃꯥꯏꯅ ꯇꯧꯕꯅꯣ
ꯑ ꯂꯩꯔꯝꯅꯤꯁꯨ ꯈ ꯉꯃꯜꯅ
ꯑꯊꯣꯡꯕ ꯂꯩꯔꯛꯇꯦ ꯀꯩꯅꯣ ꯑꯠ ꯇꯥ ꯑꯇꯥꯎꯕꯗꯣ ꯑꯇꯥꯎꯕ ꯑꯣꯏꯅ ꯍꯣꯏ ꯑꯊꯣꯡꯕꯗꯨ ꯆꯥꯕꯅ ꯇꯜꯂꯦꯕ ꯊꯥꯎ ꯃ ꯑꯗ
ꯆꯥꯕꯅ ꯐꯩꯗ ꯈꯨꯣꯡ ꯆꯥꯖꯕ
ꯑꯗꯨꯅꯦ ꯅꯪ ꯀꯩꯗꯧꯔꯝꯃꯤꯅꯣ
ꯑꯩ ꯁꯨꯝ ꯍꯤꯄꯝꯃꯦ ꯑꯩ ꯆꯥꯛ ꯇꯣꯛꯇ ꯉꯥꯏꯔꯤ ꯑꯩꯖꯨ
ꯑꯣ ꯀꯩꯖꯥꯡ ꯆꯥꯔꯕ
ꯅꯣꯡꯖꯦ ꯆꯤꯐꯦꯠ ꯆꯤꯐꯦꯠ ꯇꯧ ꯂꯩꯔꯦ ꯍꯥꯢꯕ
ꯈꯤꯇꯪ ꯆꯥꯔꯒꯦ
ꯆꯝꯐꯨꯠ ꯑꯃ ꯇꯧꯔꯦ ꯍꯋꯥꯏ ꯑꯃ ꯊꯣꯡꯉꯝꯃꯦ
ꯑꯣ ꯀꯅꯥ ꯅꯪ ꯊꯣꯡꯉꯝꯃꯤꯔꯣ
ꯅꯠꯇꯦ ꯑꯩꯈꯣꯏ ꯃꯧꯅ ꯊꯣꯡꯉꯦ
ꯑꯁ ꯂꯩ ꯅꯨꯡꯉꯥꯏꯖꯔꯝꯃꯤꯗ ꯃꯧ ꯂꯩꯕꯁꯦ
ꯄꯧ ꯂꯩꯕ ꯅꯨꯡꯉꯥꯏꯇꯤꯂꯥꯏꯈꯨꯝꯕꯤꯅ ꯌꯣꯝꯃꯦ ꯑꯩꯗꯤ ꯉꯔꯥꯡ ꯑꯃꯨꯛ
ꯍꯥ ꯑꯩꯖꯨ ꯏꯅꯥꯎꯄꯥꯁꯦ ꯈꯔ ꯌꯥꯝ ꯍꯥꯏꯗꯤ ꯌꯥꯝꯅ ꯆꯍꯤ ꯀꯨꯟꯃꯔꯤ ꯀꯨꯟꯃꯉꯥꯒ ꯑꯣꯏꯔꯗꯤ ꯅꯨꯡꯉꯥꯏꯒꯗꯕ ꯅꯠꯇ꯭ꯔꯒ ꯃꯥꯅꯒ ꯍꯜꯂꯝꯃꯗꯤ ꯅꯨꯡꯉꯥꯏꯒꯗꯕꯅꯧ ꯍꯥꯏꯕ
ꯀ꯭ꯔꯥꯐꯤꯌꯥꯥꯟ
ꯀ꯭ꯂꯥꯁꯔꯣ ꯃꯥ ꯍꯟꯗꯛ ꯒ꯭ꯔꯦꯖꯨꯑꯦꯁꯟ ꯀꯥꯏꯑ
ꯑꯉꯥꯡ ꯑꯣꯏꯔꯦ ꯍꯟꯗꯛ ꯐꯥꯔꯁ ꯁꯦꯃꯤꯁꯇꯔ ꯇꯝꯗ ꯉꯥꯏꯔꯤ ꯑꯩꯅ ꯑ ꯅꯪ ꯂꯨꯍꯣꯡꯊꯣꯛꯄꯤꯔꯅꯤ ꯍꯥꯏꯕ ꯑꯩꯈꯣꯏ ꯃꯥꯥꯍꯣꯏ ꯐꯥꯒꯤ ꯇꯧꯅꯔꯤꯕ ꯑꯩꯈꯣꯏ ꯃꯥꯥꯍꯣꯏꯁꯨ ꯃꯌꯨꯝ ꯊꯦꯡꯅ ꯄꯥꯜꯂꯦ ꯊꯦꯡꯅ ꯍꯥꯏꯁꯦ ꯆꯍꯤ ꯑꯍꯕ ꯆꯍꯤ ꯀꯨꯟꯊ꯭ꯔꯥꯒ ꯎ ꯃꯥꯊꯣꯏ ꯁ꯭ꯋꯥꯏꯗ ꯅꯠꯇꯦ ꯅꯤꯊꯣ ꯊꯣꯏꯗꯔ ꯀꯩꯅꯣꯝ ꯄꯥꯟꯕꯅꯦꯕ ꯑꯩꯈꯣꯏ ꯃꯥꯅ ꯀꯨꯟꯇꯔꯦꯠ ꯁ꯭ꯋꯥꯏꯗ
ꯍꯣꯏ
ꯑꯗꯨꯅ ꯍꯧꯖꯤꯛꯇꯤ ꯍꯧꯖꯤꯛꯇꯤ ꯂꯨꯍꯣꯡ ꯈꯣꯡꯗꯣꯡꯕ ꯄꯥꯝꯅꯤꯡꯉ ꯄꯥꯝꯃꯛꯑꯕꯅꯦꯕ ꯑꯩꯈꯣꯏ ꯆꯦꯒꯁꯦ ꯂꯨꯍꯣꯡꯍꯟꯅꯤꯡꯉꯕꯅꯦꯕ ꯑꯩꯈꯣꯏ ꯏꯃꯥ ꯍꯣꯏꯅ ꯑꯗꯨꯕꯨ ꯑꯩꯈꯣꯏꯁꯦꯅ ꯍꯣꯡꯗꯕꯩ ꯋꯥꯅꯦꯕ
ꯑꯗꯣ ꯍꯥꯢꯗꯤ ꯌꯨꯝ ꯄꯕꯖꯦ
ꯍꯨꯝ
ꯑꯃꯔꯣꯝꯗ ꯉꯟꯅ ꯄꯥꯜꯂꯛꯎ ꯍꯥꯏꯕ ꯍꯧꯖꯤꯛ ꯊꯣꯛꯏ ꯃꯌꯥꯝꯁꯦ
ꯃꯥꯅꯦ ꯑꯗꯨ ꯀꯩꯅꯣ ꯉꯔꯥꯡꯒꯤꯗꯨꯕꯣ
ꯑꯩ ꯉꯛꯄꯗ ꯂꯣꯏꯒ꯭ꯔꯃꯦ ꯃꯤ
ꯑꯩ ꯌꯥꯝ ꯇꯜꯂꯦ ꯍꯥꯏꯕ ꯑꯩꯅ ꯍꯥꯏꯗꯤ ꯀꯩꯅꯣ ꯑ ꯃ ꯅꯨꯄꯤ ꯑꯅꯤꯗꯨꯁꯨ ꯉꯛꯈ꯭ꯔꯦ ꯑꯩꯗꯤꯅꯦ ꯑꯗꯨꯃꯥꯢꯅ ꯍꯥꯢꯗꯤ ꯈꯪꯍꯧꯗꯅ ꯅꯠꯇ꯭ꯔꯒ ꯃꯣꯢꯗꯨꯗꯤ ꯈꯪꯅ ꯈꯪꯅ ꯆꯠꯂꯤ ꯅꯠꯇ꯭ꯔꯥ꯫
ꯈꯪꯅ ꯈꯪꯅ ꯆꯠꯂꯤꯅꯤ ꯑꯉꯥꯡꯁꯨ ꯑꯣꯢꯕꯀꯣ ꯃꯣꯢꯗ
ꯍꯣꯢ ꯑꯗꯣ ꯑꯉꯥꯡꯖꯨ ꯑꯉꯥꯡꯅꯦ ꯑꯗꯗꯒꯤ ꯃꯣꯢ ꯑꯅꯤ ꯃꯃꯥꯡꯗꯁꯨ ꯑꯃ ꯍꯣꯡꯒꯤꯗꯅ꯫
ꯍꯣꯢ
ꯑꯗꯨ ꯀꯩ ꯀꯩ ꯅꯨꯡꯉꯥꯏ ꯀꯩꯗꯕꯨ ꯅꯨꯡꯉꯥꯏꯗꯣꯏꯅꯣ ꯈꯪꯗꯦ ꯑꯩꯗꯤ ꯁꯨꯡꯉꯝ ꯉꯝꯗꯧ ꯃꯥꯟꯗꯦꯕꯣ ꯑꯩꯗꯤ ꯁꯣꯏꯗꯅ ꯍꯥꯏꯗꯤ ꯁꯨꯝ ꯂꯩꯗꯅ ꯍꯥꯏꯕꯕꯨꯗꯤ ꯐꯠꯇꯦꯕꯨ ꯁꯣꯏꯗꯅ ꯑꯗꯨꯃꯥꯏꯅꯒ ꯃꯤ ꯑ ꯂꯩꯗꯅ ꯑꯇꯣꯝꯕꯤꯒ ꯑꯣꯏꯗꯕ ꯌꯥꯗ꯭ꯔꯦ ꯀꯥꯏꯅ ꯍꯥꯏꯔꯦ ꯑꯩ ꯉꯝꯗꯧ ꯃꯥꯟꯗꯦ
ꯍꯥꯏꯗꯤ ꯀꯔꯤꯅꯣ ꯁꯤꯅꯤ ꯍꯧꯖꯤꯛꯀꯥꯟ ꯆꯠꯅꯔꯛꯏꯁꯤ
ꯎꯝ ꯍꯥꯢꯗꯤ ꯑꯃ ꯂꯩꯗꯅ ꯑ-ꯑꯃ ꯆꯠꯈ꯭ꯔꯦ ꯍꯥꯏꯗꯤ ꯆꯠꯈ꯭ꯔꯦ ꯅꯠꯇ꯭ꯔꯒ ꯁꯤꯒ꯭ꯔꯦ ꯅꯥꯒ꯭ꯔꯦ ꯍꯥꯏꯕ ꯑꯣꯏꯔꯗꯤ ꯑꯃꯨꯛ ꯈꯔ ꯐꯕ ꯃꯣꯢꯗꯨꯗꯤ ꯃꯁꯥꯅ ꯌꯥꯅ ꯌꯥꯅꯅꯦ ꯍꯥꯢꯕ ꯇꯧꯔꯤꯗꯣ꯫
ꯄꯨꯜꯂꯞ ꯄꯨꯜꯂꯞ ꯍꯣꯡꯕꯖꯤꯅꯦꯃꯤ ꯆꯠꯅꯩꯖꯦ ꯍꯧꯖꯤꯛ꯫
ꯍꯣꯏ ꯅꯨꯄꯥꯗꯨꯗꯤ ꯑꯅꯤꯔꯛ ꯑꯃꯨꯛꯇꯪꯗ ꯑꯅꯤꯔꯛꯅꯤꯅ ꯄꯩꯁꯥ ꯀꯩꯁꯨ ꯇꯤꯡꯉꯔꯣꯢꯗꯣꯢꯅꯦ ꯍꯥꯢꯕ ꯇꯤꯡꯕꯝ ꯊꯣꯛꯄ ꯑꯃꯨꯔꯛ ꯇꯪꯅꯦꯕ ꯇꯤꯡꯗꯣꯢꯖꯦ
ꯍꯥ
ꯄꯨꯔꯥ ꯆꯠꯅꯕꯤꯁꯦ ꯄꯨꯔꯥ ꯀꯩꯅꯣꯝꯃ ꯎ ꯂꯣꯝꯗ ꯑꯣꯏꯅ ꯆꯠꯈꯔꯦ ꯑꯩ ꯆꯠꯄꯩ ꯊꯕꯛꯁꯦ ꯄꯩꯁꯥꯅꯤꯅꯦ ꯅꯨꯄꯤ ꯅꯪꯕꯨ ꯍꯧꯖꯤꯛꯇꯤ ꯑꯉꯥꯡ ꯃꯆꯥ ꯃꯛꯁꯨ ꯅꯠ ꯐꯦꯝꯂꯤꯅ ꯈꯜꯂꯛꯏ ꯃꯤꯅꯤ
ꯍꯣꯢ ꯑꯗꯨꯕꯨꯗꯤ ꯆꯨꯝꯕ ꯌꯥꯝꯅ
ꯑꯩ ꯄꯩꯁꯥꯗꯣ
ꯎꯝ
ꯍꯥꯢꯗꯤ ꯑꯍꯣꯡꯕ ꯑꯝꯗ ꯆꯪꯉꯤꯖꯦ ꯌꯥꯝꯅꯁꯨ ꯑꯗꯨꯛꯀꯤ ꯃꯇꯤꯛ ꯌꯥꯝꯃꯦꯕ ꯁꯅꯥ ꯂꯤꯀꯣꯟꯁꯤꯗ ꯄꯩꯁꯥꯅ ꯈꯤꯇꯪ ꯄꯩꯁꯥꯅ ꯃꯌꯥꯝ ꯄꯣꯠꯅ ꯈꯤꯇꯪꯅꯦꯕ
ꯎꯝ
ꯅꯨꯄꯥꯗꯤ ꯍꯣꯠꯅꯔꯤꯕ ꯅꯠꯇ꯭ꯔꯣ
ꯍꯣꯠꯅꯩꯌꯦ ꯃꯥꯕꯨꯗꯤꯃꯦ ꯃꯌꯥꯝꯃ꯫
ꯍꯥꯢꯗꯤ ꯇꯨꯡꯖꯜꯂꯤꯕ ꯅꯠꯇ꯭ꯔꯕ
ꯇꯨꯡꯖꯜꯂꯤ ꯇꯥꯜꯂꯤ ꯃꯥꯖꯨ ꯄꯩꯁꯥ ꯇꯥꯟꯕꯒꯤ ꯂꯝꯖꯤꯗꯗꯤ ꯌꯧꯔꯔꯣꯏ
ꯄ꯭ꯔꯔꯣꯢ ꯑꯣ
ꯃꯔꯕ ꯅꯗ ꯊꯕꯛ ꯁꯨꯝ ꯃꯥꯝꯇꯣꯟꯗꯣ ꯑꯗꯨ ꯊꯤꯀꯥꯒ ꯀꯌꯥ ꯇꯧꯋꯦꯕ ꯃꯣꯏꯒꯤ
ꯀꯧꯕꯔꯣ ꯅꯪꯅ ꯑꯣ ꯃꯣꯏ ꯃꯥꯝꯇꯣꯟ
ꯑꯥ ꯃꯣꯏ ꯃꯥꯝꯇꯣꯟꯗꯣ ꯑꯗꯨꯗꯨꯒꯤ ꯀꯧꯗꯦꯗ ꯑꯗꯨꯗꯨꯒꯤ ꯃꯣꯏ ꯊꯤꯀꯥ ꯀꯩꯀꯥ ꯇꯧꯕꯗꯨꯒꯤ ꯊꯕꯛꯇꯣ ꯃꯥꯅ ꯁꯦꯟꯅꯕ ꯑꯣꯛꯄꯒꯨꯝꯕ ꯇꯧꯕ
ꯑꯩ ꯍꯣꯠꯅꯕꯕꯨ ꯇꯥꯟꯗ꯭ꯔꯗꯤ ꯅꯠꯇ꯭ꯔꯥ ꯊꯕꯛ ꯍꯥꯢꯖꯦ ꯑꯩꯗꯤ ꯇꯁꯦꯡꯅ ꯒꯣꯃꯦꯟꯖꯦ ꯇꯧꯗ ꯍꯣꯢ ꯇꯧꯕ ꯗꯥꯎ ꯂꯥꯢꯕꯛ ꯐꯥꯒ꯭ꯔꯗꯤ ꯐꯥꯔꯦ ꯑꯗꯨꯕꯨ ꯑꯩ ꯒꯣꯃꯦꯟꯖꯦ ꯇꯧꯗ꯭ꯔꯖꯨ ꯌꯥꯢꯅ ꯈꯜꯂꯦ꯫
ꯑꯩꯁꯨ ꯄꯥꯗ ꯑꯩꯖꯨ ꯄꯥꯝꯕ ꯑꯣꯢꯗꯦ ꯃꯗꯨꯗꯣ꯫
ꯎꯝ
ꯑꯩꯗꯤ ꯍꯣꯠꯅꯕꯗꯣ ꯇꯟꯗ꯭ꯔ ꯂꯣꯏꯔꯦ ꯀꯔꯤꯝ ꯈꯟꯗꯦ ꯑꯗꯨꯏ ꯑꯇꯩꯗꯤ ꯇꯟꯗꯕꯗꯨꯅꯦꯕ ꯃꯔꯨꯖꯦ
ꯎꯝ ꯅꯠꯇꯦ ꯍꯥꯢꯕ ꯉꯔꯥꯡ ꯂꯨꯍꯣꯡꯉꯤꯗꯨꯕꯨ ꯂꯨꯍꯣꯡ ꯅꯨꯡꯗꯥꯥꯡꯗꯨꯕꯨ ꯀꯃꯥꯢ ꯇꯧꯔꯝꯗꯣꯢꯖꯥꯠꯅꯣ꯫
ꯃꯣꯢꯖꯦ ꯒ꯭ꯌꯥꯟ ꯃꯦꯟꯒ ꯇꯥꯕꯖꯥꯠ ꯅꯠꯇꯦ꯫
ꯑꯃ ꯍꯩꯅꯗꯕ ꯑꯃ ꯐꯥꯎꯕꯗꯣ
ꯅꯠꯇꯦ ꯄꯨꯔꯥ ꯆꯠꯅꯕꯤꯖꯦ ꯍꯦꯛꯇ ꯏꯌꯥ ꯌꯥꯕꯒꯤ ꯃꯑꯣꯡꯗ ꯃꯣꯢꯅ ꯑꯣꯢꯅ ꯂꯣꯢꯅ ꯇꯧꯁꯜꯂꯛꯑꯦ ꯍꯥꯏꯕ ꯍꯧꯖꯤꯛꯀꯥꯟꯖꯦ ꯆ
ꯑꯗꯣ ꯑꯩꯅ ꯍꯥꯢꯗꯤ ꯃꯣꯢ ꯑꯊꯤꯡꯕ ꯌꯥꯝ ꯂꯩꯗꯨꯕꯨ ꯁꯤꯒꯨꯝꯕꯗ ꯑꯝꯇ ꯊꯤꯡꯕ ꯌꯥꯗ꯭ꯔꯕ꯭ꯔ ꯁꯤꯅꯤ꯫
ꯃꯥꯏ ꯃꯥꯏ ꯑꯗꯨꯅꯦ ꯑꯄꯥꯝꯕꯅꯦ ꯁꯤ ꯗꯤ ꯃꯤ ꯃꯤꯒꯤ ꯑꯄꯥꯝꯕꯅꯦꯅ ꯃꯣꯏꯖꯨ ꯂꯣꯏ ꯆꯠꯅꯕꯤ ꯑꯣꯏꯔ ꯑꯗꯨꯝ ꯆꯠꯅꯔꯛꯑꯦ ꯍꯥꯏꯕ ꯐꯠꯇꯦ ꯍꯥꯏꯕꯅꯤꯗ
ꯊꯥꯢꯅ ꯆꯠꯅꯔꯦꯑꯦꯅꯕꯨ ꯁꯨꯃꯥꯢꯅꯗꯤ ꯆꯠꯅꯔꯛꯇꯦꯗꯅ ꯍꯥꯢꯗꯤ ꯑꯃ ꯂꯣꯢ꯫ ꯑꯃ ꯂꯧ ꯂꯣꯏꯔ ꯑꯃ ꯂꯧꯕꯅꯦ ꯑꯗꯨꯒ ꯁꯤꯁꯦ ꯀꯩꯁꯨ ꯌꯥꯅ ꯇꯧꯒꯤꯕꯩꯒꯤꯗꯤ ꯅꯠꯇꯦꯕ ꯅꯠꯇ꯭ꯔꯥ
ꯅꯠꯇꯦ ꯅꯠꯇꯦ ꯅꯠꯇꯦ ꯀꯥꯏꯗꯩꯅꯣ ꯌꯥꯝꯅ ꯑꯐꯕ ꯀꯩꯅꯣꯗꯤ ꯅꯠꯇꯦ
ꯊꯥꯏꯅꯒꯤ ꯆꯍꯤ ꯇꯔꯦꯠ ꯈꯨꯟꯇꯥꯛꯄꯩ ꯋꯥꯔꯤ ꯈꯪꯕ꯭ꯔꯥ
ꯋꯥꯔꯤ ꯀꯩꯗꯧꯋꯦꯌꯦ
ꯑꯗꯨꯗꯒꯤꯅꯦ ꯒꯥꯏꯅ ꯍꯥꯏꯅꯩꯑꯦꯕ ꯊꯥꯏꯅ ꯑꯅꯤ ꯑꯍꯨ ꯍꯨꯝ ꯂꯣꯟ ꯈꯟꯅꯔꯛꯄꯩ ꯋꯥꯔꯤꯖꯦ ꯑꯩꯗꯤ ꯐꯖꯅꯗꯤ ꯈꯪꯗꯦ ꯍꯥꯢ ꯄꯦꯠ ꯍꯥꯢꯄꯦꯠ ꯑꯗꯨꯃꯥꯢꯅ ꯍꯥꯢꯒꯤ ꯃꯤꯅ ꯂꯤꯕꯗ ꯍꯄꯦꯠ ꯃꯥ ꯍꯥꯢꯗꯤ ꯁꯨꯃꯥꯏꯅ ꯑꯣꯏꯒꯤꯕꯅꯦ ꯑꯗꯨꯗꯒꯤ ꯑꯅꯤ ꯑꯍꯨꯝ ꯂꯧꯔꯒ ꯃꯆꯥ ꯃꯌꯥꯝ ꯃꯌꯥꯝ ꯄꯣꯛꯍꯟꯒꯤꯕꯅꯦ ꯗꯥꯏꯅ ꯑꯗꯨꯃꯥꯏꯅ ꯋꯥꯔꯤꯁꯦ ꯍꯥꯏꯐꯦꯠꯇꯤ ꯈꯪꯕ ꯑꯗꯨꯒ ꯄꯨꯔꯥ ꯑꯣꯏꯅꯗꯤ ꯈꯪꯗꯕ ꯍꯥꯏꯇꯥꯔꯦ
ꯃꯣꯏ ꯏꯄꯥ ꯏꯄꯨꯅꯆꯤꯡ ꯊꯥꯏꯅꯩ ꯆꯠꯅꯔꯝꯕ ꯑꯗꯨꯏꯖꯨ ꯆꯠꯅꯔꯝꯃꯦ ꯑꯩ ꯈꯨꯠ ꯑꯗꯨꯏ ꯈꯨꯆꯠꯅ ꯑꯗꯨꯃꯛꯇꯤ ꯅꯠꯇꯦꯕ ꯁꯤ ꯈꯨꯆꯠꯅꯁꯤꯃꯛꯇꯤ ꯅꯠꯇꯦꯕ ꯆꯠꯅꯔꯝꯃꯤꯖꯦ
ꯁꯤꯗꯤ ꯃꯣꯢꯖꯤꯗꯤ ꯑꯅꯧꯕꯅꯦ ꯑꯩ ꯒ꯭ꯌꯥꯟ ꯇꯥꯗꯦ ꯃꯣꯢ ꯑꯞꯒ꯭ꯔꯦꯠ ꯂꯥꯛꯄꯅꯦ
ꯑꯩꯗꯤ ꯃꯀꯣꯛꯇꯩ ꯄꯨꯂꯞ ꯑꯃꯨꯛ ꯆꯨꯔꯦꯅꯦ ꯇꯤꯂꯥꯢꯈꯨꯝꯕꯤꯖꯦ ꯍꯧꯖꯤꯛ
ꯑꯩꯖꯨ ꯍꯧꯖꯤꯛ ꯗꯁꯕꯤꯟ ꯂꯥꯛꯄꯒꯤ ꯄꯣꯠ ꯍꯣꯜꯂꯨꯕꯩꯒꯤ ꯇꯤꯜꯂꯥꯢꯈꯨꯝꯕꯤ ꯆꯨꯈꯠꯂꯛꯑꯦ
ꯁꯨꯃꯥꯏ ꯁꯨꯝ ꯂꯩꯔꯅꯤ ꯑꯩ ꯄꯨꯟꯁꯤꯗꯤ ꯌꯥꯔꯣꯏ ꯇꯤꯂꯥꯏꯈꯨꯝꯕꯤ ꯄꯪꯆꯨ ꯆꯨꯔꯒ
ꯇꯤꯂꯥꯏꯈꯨꯝꯕꯤ ꯈꯔ ꯆꯨꯒꯟꯕ ꯑꯣꯏꯅ ꯇꯧꯔꯦ ꯑꯩꯈꯣꯏꯁꯦ ꯑꯗꯨꯅꯅꯦ ꯑꯩꯖꯦ ꯗꯁꯕꯤꯟ ꯂꯥꯛꯑꯦꯕꯀꯣ ꯑꯝꯇ ꯄꯥꯢꯌꯨꯀꯣ ꯋꯥꯔꯤꯖꯦ ꯂꯦꯞꯄ ꯌꯥꯗ ꯌꯥꯔꯣꯏꯗꯔꯤ ꯆꯠꯂꯣ ꯄꯣꯠ ꯆꯩꯖꯦ ꯂꯣꯢ ꯊꯥꯡꯗꯣꯛꯑꯣ ꯂꯣꯏ ꯊꯥꯡꯇꯣꯛꯑꯒꯕꯨꯗꯤ ꯊꯝꯃꯝꯅꯦ ꯌꯨꯝ ꯀꯅꯥꯝ ꯂꯩꯇꯦꯕ ꯑꯩꯈꯣꯏ ꯆꯦꯖꯨ
ꯍꯥꯞꯄꯣ ꯍꯥꯞꯄꯣ ꯑꯗꯨꯝ ꯄꯥꯢꯒꯦ ꯑꯩ
ꯇꯦ ꯃꯤꯅꯤꯠꯇꯤ ꯍꯦꯟꯗꯤ ꯍꯦꯟꯂꯕ ꯃꯥꯥꯜꯂꯦ ꯍꯜꯂꯣ
ꯀꯩꯗꯧꯋꯦ
ꯍꯜꯂꯣ
ꯍꯥꯎ ꯇꯥꯢꯌꯦ
ꯎꯝ ꯑꯩ ꯗꯁꯕꯤꯟꯁꯦ ꯑꯝꯇ ꯄꯤꯔꯝꯒꯤꯒꯦ ꯃꯣꯏꯗ